ꯍꯜꯂꯣ ꯃꯔꯨꯞ
ꯑꯥꯎ ꯇꯥꯏ ꯃꯔꯨꯞ
ꯑꯣ ꯅꯨꯡꯉꯥꯏꯔꯤꯕꯣ ꯃꯔꯨꯞ
ꯅꯨꯡꯉꯥꯏꯔꯤꯌꯦ ꯅꯪꯅꯤ ꯀꯝꯗꯧꯔꯤꯒꯦ ꯆꯥꯛꯁꯤ ꯎꯅꯔꯕꯣ
ꯑꯩꯁꯨ ꯆꯥꯛꯁꯨ ꯎꯅꯗ꯭ꯔꯤ ꯄꯥꯎ ꯐꯥꯎꯗ ꯀꯨꯏꯔꯦꯅ ꯇꯧꯔꯛꯏꯅꯦ
ꯑꯁ ꯑꯩꯁꯦ ꯇꯧꯔꯛꯀꯦ ꯇꯧꯔꯝꯃꯤꯅꯤꯅꯦ ꯊꯕꯛ ꯏꯟꯈꯥꯡꯁꯤ ꯆꯤꯟꯗꯅꯀꯣ ꯇꯧꯔꯛꯄ ꯌꯥꯗ ꯂꯩꯔꯤꯅꯤꯅꯦ
ꯎꯝ
ꯀꯔꯤ ꯃꯊꯦꯜ ꯊꯣꯡꯉꯒꯦ ꯑꯣꯖꯗ꯭ꯔꯤ ꯑꯩꯈꯣꯏꯁꯨ ꯆꯥꯛ ꯊꯣꯡꯍꯜꯂꯤ
ꯑꯣ ꯍꯣ
ꯍꯋꯥꯏꯃ ꯀꯩꯃꯥ ꯂꯩꯇꯃꯤꯅ
ꯏꯆꯦꯅ ꯆꯥꯛ ꯊꯣꯡꯒꯔꯦ
ꯑꯣ ꯀꯔꯤ ꯃꯊꯦꯜ ꯑꯣꯏꯅ ꯇꯧꯍꯟꯒꯒꯦ
ꯀꯥꯡꯁꯣꯏ ꯑꯣꯏꯅ ꯇꯧꯒꯔꯦ
ꯎꯝ ꯍꯋꯥꯏꯗꯣ ꯍꯥꯌꯗꯤ ꯂꯩꯇ ꯂꯩꯇ ꯍꯧꯖꯤꯛ ꯃꯇꯝꯖꯦ ꯄꯣꯠ ꯆꯩꯅ ꯃꯔꯣꯝ ꯇꯥꯡꯕꯅꯦ ꯌꯥꯗ꯭ꯔꯦꯅꯦ ꯂꯩꯒꯤꯅ ꯇꯨ ꯍꯥꯏꯕ ꯀꯩꯊꯦꯜ ꯊꯣꯛꯎꯕ ꯄꯣꯠꯆꯩ ꯌꯥꯝ ꯇꯥꯡ ꯂꯩꯔꯝꯃꯤꯅꯦ ꯍꯧꯖꯤꯛ ꯃꯇꯝꯖꯦ
ꯑꯣ ꯃꯔꯨꯞꯄꯨ ꯀꯗꯥꯏ ꯂꯩꯔꯤꯅꯣ
ꯁ ꯑꯩ ꯊꯕꯛ ꯆꯠꯂꯨꯕꯅꯦ ꯌꯨꯝꯗ ꯁꯨꯝ ꯂꯩꯗ ꯑꯥ ꯑꯌꯨꯛ ꯉꯟꯇꯥ ꯍꯧꯒꯠꯂꯒ ꯊꯕꯛ ꯑꯃꯨꯛ ꯆꯠꯄꯤ ꯑꯗꯨ ꯍꯜꯂꯛꯑ ꯌꯨꯝꯗ ꯑꯃꯨꯛ ꯆꯪꯕꯤ ꯁꯤ ꯃꯉꯥꯏꯔꯦꯗ
ꯎꯝ
ꯎꯝ ꯌꯨꯝ ꯊꯥꯗꯣꯛꯄꯖꯦ ꯌꯥꯗꯒꯨꯝ ꯇꯧ
ꯃꯥꯅꯤ ꯃꯥꯅꯤ ꯃꯔꯨꯞꯄꯨ ꯀꯣꯏꯕ ꯂꯥꯡꯕꯒ ꯏꯆꯠ ꯆꯠꯇ꯭ꯔꯕꯣ ꯍꯟꯇꯛꯁꯦ
ꯑꯁ ꯆꯠꯇ꯭ꯔꯦꯗ ꯊꯕꯛ ꯏꯪꯒꯥꯡꯅꯤꯅ ꯏꯇꯥꯎ ꯗ꯭ꯔꯦꯅꯦ ꯌꯨꯝꯒꯤ ꯊꯕꯛ ꯏꯪꯒꯥꯡ ꯑꯗꯨꯗꯩ ꯑꯇꯣꯞꯄ ꯊꯕꯛꯅ ꯄꯩꯁꯥ ꯇꯥꯟꯗꯕꯖꯨ ꯌꯥꯗꯦ ꯑꯗꯨꯅ ꯍꯧꯖꯤꯛ ꯈꯨꯠ ꯊꯥꯗꯣꯛꯄ ꯌꯥꯗ꯭ꯔꯦꯅꯦ
ꯃꯥꯅꯤ ꯃꯥꯅꯤ ꯊꯕꯛꯅ ꯀꯔꯤ ꯀꯔꯤ ꯆꯠꯂꯤꯕ
ꯊꯕꯛ ꯁꯨꯝ ꯑꯐꯪ ꯑꯐꯪꯕ ꯁꯨꯔꯤꯗꯨꯅꯤ ꯍꯧꯖꯤꯛ ꯃꯇꯝꯖꯤ ꯏꯇꯥꯎ
ꯑꯣ
ꯗꯤ ꯀꯃꯥꯏ ꯇꯧꯔꯤꯒꯦ
ꯑꯩꯖꯨ ꯍꯟꯗꯛꯇꯤ ꯑꯅꯥꯕ ꯌꯥꯎꯗꯅ
ꯑꯣ
ꯍꯟꯗꯛꯇꯤ ꯈꯔ ꯆꯠꯂꯦ ꯗꯥꯛꯇꯔꯗ ꯀꯩꯗ
ꯎꯝ
ꯑꯗꯨꯒꯤ ꯉꯁꯥꯏꯖꯨ ꯆꯠꯂꯨꯔꯒ ꯍꯜꯂꯛꯄꯗ ꯉꯥꯏꯔꯤꯌꯦ
ꯑꯁ ꯏꯇꯥꯎ ꯅꯥꯗꯅꯕ ꯍꯣꯠꯅꯧꯀꯣ ꯏꯁ ꯍꯧꯖꯤꯛ ꯃꯇꯝꯖꯤ ꯍꯤꯗꯥꯛ ꯂꯥꯡꯊꯛꯅ ꯃꯔꯣꯝ ꯇꯥꯡꯉꯤꯕ
ꯎꯝ
ꯍꯧꯖꯤꯛꯁꯦ ꯄꯩꯁꯥ ꯇꯥꯝꯕꯅ ꯃꯔꯣꯝꯃ ꯋꯥꯔꯤꯕ
ꯎꯝ
ꯑꯗꯨꯅ ꯑꯁ ꯅꯥꯗꯅꯕ ꯍꯣꯠꯅꯒꯗꯝꯅꯤ ꯑꯅꯤ ꯃꯇꯝꯖꯤ
ꯃꯥꯅꯦ ꯃꯥꯅꯦ
ꯅꯪꯗꯤ ꯀꯩ ꯀꯩ ꯍꯣꯠꯅꯔꯤꯒꯦ
ꯑꯩꯁꯨ ꯍꯟꯗꯛ ꯊꯕꯛ ꯁꯨꯕ ꯈꯔ ꯆꯜꯂꯤ ꯆꯈꯣꯏꯒꯤ ꯇꯨꯔꯦꯜ ꯂꯩꯗꯅ
ꯎꯝ
ꯂꯩꯉꯣꯏ ꯈꯔ ꯍꯣꯟꯕ ꯌꯥꯎꯔꯤꯌꯦ
ꯑꯣ
ꯑꯗꯨꯗꯨꯒꯤ ꯇꯥꯇꯥꯗ ꯇꯧꯔꯒ ꯂꯩꯉꯣꯏ ꯍꯣꯟꯗꯣꯛ ꯍꯣꯟꯖꯤꯟ ꯒꯥꯔꯤꯗ ꯍꯣꯟꯕꯗꯣ ꯑꯩꯅ ꯊꯧꯔꯤꯌꯦ
ꯑꯣ ꯐꯔꯦ ꯐꯔꯦ ꯑꯗꯨꯃꯥꯏ ꯈꯒ ꯍꯣꯠ ꯒꯗꯕꯅꯤ ꯏꯇꯥꯎ
ꯃꯥꯅꯦ ꯎꯝ ꯎꯝ ꯇꯥꯎꯖꯨ ꯎꯅꯗꯕ ꯀꯨꯏꯔꯦꯅ ꯑꯅꯥ ꯑꯌꯦꯛ ꯌꯥꯎꯗꯦ ꯀꯩꯁꯨ ꯇꯣꯛ ꯇꯣꯛꯞꯄ ꯊꯗꯤꯤ ꯑꯨꯅꯦ ꯅꯅꯥꯔꯤ
ꯑꯣ ꯑꯗ꯭ꯔ ꯃꯈꯟꯅꯣꯏꯇ
ꯃꯥꯅꯦ ꯍꯣꯠꯅꯒꯦ
ꯎꯝ
ꯑꯣ
ꯅꯣꯏꯒꯤ ꯐꯥꯡꯕ ꯂꯩꯇꯥꯏ ꯀꯃꯥꯏ ꯀꯃꯥꯏꯅ ꯇꯧꯕꯒꯦ
ꯐꯥꯝ ꯂꯩꯌꯦ ꯐꯥꯝ ꯂꯩꯕꯗꯣ ꯑꯩ ꯍꯟꯇꯛ ꯅꯥꯕ ꯆꯪ ꯉꯝꯗ꯭ꯔꯦ
ꯑꯣ
ꯑꯗꯨꯗꯒꯤ ꯐꯥꯝꯒꯤꯁꯨ ꯌꯦꯡꯁꯤꯟꯅꯕꯅ ꯃꯤ ꯑꯃꯇꯪ ꯌꯦꯡꯁꯤꯔꯥꯅ
ꯑꯣ ꯌꯥꯗ ꯈꯅ ꯆ ꯃꯅꯤ
ꯆꯥꯎꯔꯦ ꯉꯥꯒꯤꯒ ꯑꯃꯅꯦ ꯑꯗꯨꯒ ꯍꯪꯈꯣꯜꯁꯤꯒ ꯌꯦꯡꯁꯠꯅꯕ ꯑꯝꯇꯪ ꯄꯥꯝꯕꯩꯁꯦ ꯑꯗꯩ ꯏꯇꯥꯎꯗ ꯈꯪꯅꯕ ꯀꯅꯥ ꯀꯅꯥ ꯂꯩꯒꯦꯅ ꯍꯪꯉꯛꯀꯦꯅ
ꯑꯦ ꯑꯗꯨꯏꯗꯤ ꯂꯩꯅꯤꯌꯦ ꯍꯥꯏꯗꯤꯀꯣ ꯉꯍꯥꯟ ꯑꯩꯈꯣꯏꯒꯤ ꯑꯩꯈꯣꯏ ꯂꯩꯀꯥꯏꯒꯤ ꯏ ꯅꯥꯎꯄꯥ ꯑꯃ ꯊꯕꯛ ꯑꯗꯨꯃꯥꯏꯅ ꯂꯩꯔꯒ ꯌꯦꯡꯁꯤꯟ ꯈꯣꯠꯆꯟꯕ ꯑꯗꯨꯝ ꯄꯥꯝꯅꯩ ꯈꯣꯠꯂꯦꯅꯦꯉꯣꯟꯗ ꯋꯥꯔꯤ ꯇꯧꯔꯝꯃꯅꯦ ꯍꯥꯏꯗꯤ ꯃꯥꯁꯨ ꯊꯕꯛ ꯏꯪꯈꯥꯡ ꯁꯨꯗꯕꯤꯗ ꯂꯩꯕꯗꯣ ꯅꯨꯡꯉꯥꯏꯇꯦꯅ ꯑꯗꯨꯝ ꯃꯈ ꯈꯔ ꯊꯕꯛ ꯌꯦꯡꯁꯤꯟꯗꯅ ꯍꯥꯏꯔꯝꯕꯅꯦ ꯍꯣꯏ ꯍꯣꯏ ꯇꯥꯗꯣ ꯑꯩ ꯄꯥꯎ ꯐꯥꯎꯔꯛꯀꯦ ꯅꯣꯡꯃ
ꯍꯣꯏ ꯐꯔꯣꯑꯣꯏ ꯇ
ꯅꯠꯇ꯭ꯔꯒꯅ ꯃꯥꯒ ꯄꯨꯟꯅ ꯂꯥꯛꯃꯤꯟꯅꯔꯕ꯭ꯔꯥ ꯀꯩꯅꯣ ꯅꯣꯏ ꯌꯨꯝꯗ
ꯂꯥꯡꯃꯤꯟꯅꯔꯣ ꯂꯥꯡꯃꯤꯟꯅꯔꯣ ꯎꯝ ꯀꯣꯏꯊꯣꯔꯛꯇꯕꯁꯨ ꯀꯨꯏꯔꯦ
ꯄꯨꯊꯣꯛꯄꯔꯦ
ꯌꯨꯝ ꯅꯨꯡ ꯈꯪꯕ ꯑꯣꯏꯅ ꯂꯥꯛꯃꯤꯟꯅꯔꯛꯑꯣ ꯆꯥꯛ ꯆꯔꯥ ꯑꯃꯁꯨ ꯍꯦꯛ ꯆꯥꯃꯤꯟꯅꯔꯁꯤ
ꯎꯝ ꯎꯝ ꯄꯥꯥꯕꯨ ꯀꯌꯥꯝ ꯆꯥꯎꯒꯦ
ꯊꯥꯎ ꯆꯥꯎꯋꯦ ꯑꯗꯨꯝ ꯏꯊꯟꯇꯅ ꯁꯦꯟꯅꯕꯗ ꯉꯝꯃꯣꯏꯗꯧꯕ
ꯑꯣ ꯑꯣ
ꯑꯗꯨꯗꯨꯒꯤ ꯑꯩꯁꯨ ꯃꯤ ꯑꯃ ꯍꯦꯛ ꯄꯥꯝꯃꯛꯄ
ꯑꯗꯣ ꯃꯥꯏ ꯂꯩꯐꯝ ꯆꯥꯐꯝꯗꯤ ꯅꯪ ꯀꯃꯥꯏꯅ ꯁꯤꯟꯗꯣꯔꯤ
ꯑꯦ ꯂꯩꯐꯝ ꯆꯥꯐꯝꯒꯤꯗꯤ ꯅꯨꯡꯉꯥꯏ ꯄꯤꯔꯗꯧꯅꯤ ꯑꯩꯈꯣꯏꯒ ꯄꯨꯜꯂꯞ ꯂꯩꯃꯤꯟꯅꯔꯗꯧꯅꯤ ꯏꯆꯤꯟ ꯏꯅꯥꯎ ꯑꯣꯏꯅ ꯇꯥꯊꯣꯛ ꯇꯥꯁꯤꯟ ꯇꯧꯃꯤꯟꯅꯔꯒ ꯄꯨꯟꯅ ꯂꯩꯃꯤꯟꯅꯔꯗꯧ
ꯑꯣ ꯃꯥꯁꯨ ꯑꯁ ꯃꯣꯏ ꯏꯃꯨꯡꯗ ꯈꯔ ꯋꯥꯖꯕꯅꯤꯅꯦ ꯃꯥꯁꯨ ꯌꯨꯝꯒꯤ ꯌꯥꯝ ꯈꯟꯖꯕ ꯑꯗꯨꯅ ꯃꯥꯁꯨ ꯑꯇꯣꯞꯄꯗ ꯍꯦꯛ ꯌꯥꯎꯕꯗꯨꯁꯨ ꯈꯪꯉꯗꯕꯅꯤꯅ ꯑꯃꯨꯛꯁꯨ ꯅꯨꯡꯉꯥꯏꯇꯕꯗꯤ ꯐꯔꯦ ꯏ ꯇꯥꯃꯣꯗꯃꯥꯏꯅ ꯍꯧꯗꯣꯔꯦꯗꯣ ꯑꯩꯈꯣꯏꯁꯨ ꯍꯥꯏꯗꯤ ꯑꯩꯒꯤ ꯁꯨꯃꯥꯏꯅ ꯑꯩꯒ ꯏꯃꯥꯟꯅꯕꯩꯅꯤ ꯍꯥꯏꯔꯗꯤ ꯃꯥꯁꯨ ꯊꯕꯛꯇꯣ ꯈꯔ ꯃꯇꯦꯡ ꯊꯋꯥꯏ ꯌꯥꯎ ꯍꯒꯦꯗ
ꯍꯣꯏ ꯍꯣꯏ
ꯑꯗꯨꯅ ꯑꯩ ꯅꯣꯡꯃ ꯄꯨꯔꯛꯑꯒ ꯋꯥꯔꯤ ꯋꯥꯋꯇꯥꯏ ꯁꯥꯔꯨꯀꯣ ꯑꯗꯨꯃꯥꯏꯅ ꯇꯧꯔꯦ
ꯈꯪꯅ ꯆꯥꯟꯅꯕꯗ ꯇꯧꯕꯅ ꯐꯩꯌꯦ ꯑꯇꯣꯞꯄ ꯃꯤ ꯀꯩꯀꯩ ꯑꯇꯣꯞꯄꯗ ꯄꯥꯎ ꯆꯦꯟꯗꯣꯏ ꯁꯔꯨꯛ ꯁꯨꯃꯥꯏꯅ ꯏꯁꯥꯅ ꯈꯨꯠ ꯃꯤꯠꯅ ꯈꯣꯡꯅ ꯎꯕꯗ ꯃꯐꯝꯗ ꯇꯧꯈꯤꯕꯁꯤꯅ ꯐꯩꯗꯅ
ꯐꯌꯦ ꯐꯌꯦ
ꯑꯗꯨꯅ ꯑꯩꯁꯨ ꯁꯨꯝ ꯀꯅꯥ ꯀꯅꯥ ꯂꯩꯒꯦꯅ ꯍꯪꯅꯔꯛꯄꯅꯤꯗ
ꯑꯣ ꯇꯍꯂꯣ ꯇꯍꯂꯣ ꯑꯩꯅꯣꯡꯃ ꯄꯨꯔꯑꯒ ꯃꯤꯕꯨꯗꯤ ꯃꯤꯗꯤ ꯐꯕꯅꯦ ꯑꯩꯈꯣꯏ ꯑꯩꯈꯣꯏ ꯏꯅꯥꯎꯄꯥꯗ ꯂꯩꯀꯥꯏ ꯏꯅꯥꯎꯄꯥꯗꯣ
ꯎꯝ
ꯑꯁ ꯅꯪ ꯎꯔꯝꯃꯅꯤ ꯅꯣꯡꯃ ꯑꯩꯈꯣꯏ ꯉꯍꯥ ꯑꯃꯨꯛ ꯑꯩꯈꯣꯏ ꯃꯃꯥꯡꯒꯤꯗ ꯆꯥꯛ ꯆꯥꯅꯩꯗꯅ
ꯑꯥ ꯑꯥ ꯑꯥ
ꯑꯗꯨꯒꯤꯗ ꯑꯉꯥꯡ ꯑꯃ ꯑꯩꯈꯣꯏ ꯌꯨꯝꯗꯒꯤ ꯏꯁꯤꯡ ꯂꯧꯔꯒ ꯂꯥꯛꯄꯗꯨ
ꯑꯣ
ꯀꯨꯝꯊꯔꯛꯄꯗꯣ ꯑꯣ ꯑꯗꯨ ꯑꯉꯥ ꯈꯔ ꯃꯤ ꯃꯁꯥ ꯄꯥꯔꯞ ꯇꯔ ꯋꯥꯡꯕꯗꯣ
ꯍ ꯍꯣ ꯍ
ꯃꯔꯞ ꯇꯧꯕꯗꯣ
ꯎꯝ ꯎꯝ ꯎꯝ ꯃꯥꯕꯨ ꯃꯍꯩ ꯃꯁꯤꯡ ꯇꯝꯕꯒ ꯀꯥꯏ ꯌꯧꯔꯕꯖꯥꯠꯅꯣ
ꯃꯥꯖꯤ ꯀꯣꯂꯤꯁ ꯀꯥꯔꯤꯅꯦ
ꯑꯣ ꯑꯗꯨꯗꯤ ꯊꯕꯛ ꯑꯇꯣꯞꯄ ꯌꯦꯡꯁꯤꯟꯕ ꯑꯣꯏꯅ ꯑꯗꯨꯝ ꯇꯧꯕ ꯌꯥꯏ ꯃꯥꯁꯤꯗ ꯂꯩꯔꯒ
ꯌꯥꯏ ꯌꯥꯏ ꯑꯩꯁꯨ ꯍꯥꯏꯔꯒꯦ ꯉꯥꯏꯍꯥ ꯂꯩꯔꯒ ꯆꯥꯛꯄꯣꯛꯎꯔ ꯀꯩꯅꯣ ꯑꯃꯨꯛ ꯀꯣꯜ ꯇꯧꯔꯒ ꯁꯨꯃꯥꯏꯅ ꯇꯧꯗꯣꯏꯅꯤ ꯁꯨꯃꯥꯏꯅ ꯇꯧꯗꯣꯏꯅꯦ ꯑꯗꯣ ꯍꯥꯏꯔꯒꯦ ꯑꯗꯨꯒ ꯅꯉꯣꯟꯗ ꯑꯩ ꯀꯩꯅꯣ ꯇꯧꯍꯜꯂꯦ ꯄꯥꯎꯕꯥꯎ ꯍꯣꯡꯅꯅꯕꯨ ꯁꯤꯜꯂꯛꯑꯒꯦ ꯑꯩꯅ
ꯍꯣꯏ ꯍꯣꯏ ꯍꯣꯏ ꯇꯥꯎꯅ ꯈꯔ ꯁꯦꯝꯕꯤꯔꯣ ꯑꯗꯨꯃꯥꯏꯅ ꯇꯧꯗꯅ
ꯎꯝ ꯑꯩꯁꯨ ꯈꯜꯂꯝꯃꯤꯅꯤꯅꯤ ꯊꯕꯛ ꯏꯪꯈꯥꯡꯁꯦ ꯑꯇꯣꯞꯄ ꯃꯐꯝꯗ ꯆꯠꯂꯒ ꯇꯧꯔꯣꯏꯁꯤꯔꯥꯅ ꯑꯗꯨ ꯌꯨꯝꯒꯤ ꯊꯕꯛ ꯆꯥꯡ ꯏꯃ ꯖꯃꯨ ꯀꯅꯥ ꯇꯧꯔꯕ
ꯎꯝ
ꯍꯥꯏꯗꯤ ꯆꯠꯂꯨꯔꯒ ꯍꯂꯛꯑꯒ ꯌꯨꯝꯗ ꯊꯔ ꯃꯇꯦꯡ ꯄꯥꯡꯉꯗ ꯂꯣꯏ ꯁꯦꯛꯄ ꯍꯥꯏꯇꯥꯔꯦ ꯑꯗꯨ ꯌꯥꯝ ꯂꯥꯞꯄ ꯍꯧꯅꯤ ꯅꯠꯇꯦꯗ ꯑꯩꯈꯣꯏ ꯂꯩ ꯃꯐꯝꯗꯨꯗꯤ ꯈꯔ ꯆꯠꯊꯒꯅꯦ ꯑ ꯏꯀꯦꯅꯣ ꯑꯩꯈꯣꯏꯒꯤ ꯂꯩꯕꯥꯛ ꯊꯧꯕ ꯂꯩꯕꯥꯛ ꯊꯧꯕꯅꯤꯅ ꯑꯌ ꯋꯥꯥꯏ ꯆꯂꯅꯤ ꯑꯌꯨꯛꯀꯤ ꯆꯥꯛꯆꯥꯥꯗꯨꯁꯨ
ꯍꯦꯛ ꯂꯥꯛꯑꯅꯤ ꯉꯥꯏꯍꯥꯛ ꯀꯣꯊꯥꯔꯅꯤ ꯑꯗꯨ ꯀꯕꯛꯅꯨꯡꯇꯅꯤ ꯑꯥꯎ ꯆꯂꯦꯟ
ꯎꯝ
ꯑꯃꯗ ꯅꯨꯡꯉꯥꯏꯒꯦ ꯊꯕꯛꯅꯤ
ꯎꯝ ꯎꯝ ꯎꯝ
ꯅꯪꯒꯤꯗꯨ ꯁꯦꯟ ꯊꯨꯝ ꯑꯗꯨꯝ ꯐꯪꯕ꯭ꯔꯅꯤ ꯃꯔꯥꯡ ꯀꯥꯏꯅ
ꯑꯦ ꯀꯩꯒꯤ ꯐꯪꯉꯣꯏꯗꯣꯏꯅꯣꯗ ꯍꯧꯖꯤꯛ ꯃꯇꯝꯗ ꯏꯪꯈꯣꯜ ꯀꯣꯏꯕ ꯉꯥꯒꯤ ꯐꯥꯝ ꯇꯧꯕ ꯍꯥꯏꯗꯤ ꯄꯩꯁꯥꯗꯤ ꯑꯗꯨꯝ ꯃꯔꯥꯡ ꯀꯥꯏꯕꯅꯤꯗ
ꯅ ꯃꯦꯝꯝꯕ
ꯍꯤꯡꯈꯣꯜꯒꯤ ꯃꯇꯝ ꯃꯇꯝꯒꯤ ꯄꯨꯊꯣꯛꯏꯕ ꯑꯩꯈꯣꯏꯒꯤ ꯅꯥꯄꯤ ꯑꯩꯈꯣꯏ ꯍꯤꯟꯖꯥꯡ ꯅꯥꯄꯤꯁꯤꯡꯁꯤꯗ ꯁꯤ ꯑꯗꯨꯝ ꯌꯟꯊꯣꯛ ꯌꯣꯟꯁꯤꯟ ꯇꯧꯔꯒ ꯄꯩꯁꯥꯁꯨ ꯃꯔꯥꯡ ꯀꯥꯏꯅ ꯍꯦꯛ ꯐꯪꯖꯕ ꯑꯗꯩꯗꯤ ꯍ ꯁꯥꯎ ꯑꯄꯥꯝꯕ ꯏꯝꯐꯥ ꯃꯆꯥꯁꯤꯡꯁꯤꯅ ꯂꯩꯒꯗꯧꯔꯤꯕ ꯉꯥ ꯑꯇꯦꯛ ꯂꯧꯧꯁꯤꯡꯁꯦ ꯍꯧꯖꯤꯛꯇꯤ ꯁꯨꯝꯕꯒꯤ ꯐꯥꯔꯝ ꯇꯧ ꯑꯩꯕꯣꯏ ꯍꯤꯡꯒꯣꯜ ꯀꯣꯏꯕꯗꯗꯤ ꯄꯩꯁꯥꯒꯤ ꯄꯩꯁꯥ ꯉꯥꯛꯇꯅꯤꯅ ꯐꯪꯐꯝꯁꯦ
ꯎꯝ ꯈꯅꯤꯅ ꯑꯩꯈꯣꯏꯗꯤ ꯍꯤꯡꯒꯣꯜꯁꯨ ꯂꯩꯍꯧꯗꯕꯅꯤꯅ
ꯎꯝ ꯎꯝ
ꯋꯥꯏꯅꯦ ꯂꯝꯁꯨ ꯆꯥꯎꯗꯕꯅꯤꯅ
ꯃꯥꯅꯦ ꯃꯥꯅꯦ
ꯎꯝ ꯃꯇꯝ ꯈꯔ ꯂꯩꯔꯒ ꯁꯤ ꯊꯕꯛꯁꯤ ꯂ ꯑꯣꯏꯔꯒ ꯅꯪꯅꯦ ꯊꯕꯛꯇꯨꯃꯨꯛ ꯌꯥꯎ ꯌꯥꯕ ꯌꯦꯡꯒꯩꯀꯥꯎ ꯁꯤꯗꯤ ꯍꯌꯦꯡꯁꯤ ꯂꯩꯔꯒ ꯑꯃꯨꯛ ꯂꯣꯏꯔꯅꯤ ꯑꯗꯨ ꯂꯩꯔꯒ ꯊꯕꯛ ꯑꯃꯨꯛ ꯊ ꯄꯤꯕ ꯈꯪꯉꯔꯣꯏ ꯎꯝ
ꯍꯣꯏ ꯍꯣꯏ ꯐꯔꯦ ꯏꯇꯥꯎ ꯏꯇꯥꯎꯒ ꯅꯣꯡꯃ ꯍꯦꯛ ꯂꯥꯡꯃꯤꯟꯅꯔꯣ
ꯍ ꯍꯣꯏ ꯎꯝ ꯐꯔꯦ ꯐꯔꯦ ꯑꯗꯨꯗꯤ
ꯍꯣꯏ ꯍꯣꯏ ꯊꯝꯂꯒꯦ ꯉꯁꯤꯒꯤꯗꯤ ꯎꯝ